ꯍꯜꯂꯣ
ꯃ ꯀꯣꯟꯁꯤ ꯄꯖꯅ ꯍꯎꯏ
ꯑꯩꯒꯤꯁ
ꯑꯝ
ꯀꯟꯅ ꯉꯥꯡꯕꯅꯤꯅꯦ
ꯀꯅꯥ ꯉꯥꯡꯕꯩꯔꯣ ꯃꯤ ꯃꯈꯩꯒꯤ ꯇꯧꯔꯤꯁꯤꯅ ꯃꯈꯣꯟꯁꯤ ꯌꯥꯝ ꯇꯞꯄꯦ ꯅꯪꯒꯤꯁꯤꯅ ꯌꯥꯝ ꯍꯧꯈꯔꯦ
ꯐꯩꯌꯦ ꯐꯠꯇ꯭ꯔꯣ
ꯁꯤꯅ ꯐꯌꯦ ꯅꯠꯇ ꯇꯥꯗꯕꯁꯨ ꯅꯨꯡꯉꯥꯏꯇꯦꯕ ꯐꯨꯜꯗ ꯈꯠꯂꯁꯨ ꯇꯥꯗꯕ ꯌꯥꯎꯋꯦꯕ
ꯉꯔꯥꯡ ꯁꯨꯛꯛꯇꯥ ꯇꯥꯗ꯭ꯔꯤꯅꯦ
ꯇꯥꯗꯤ ꯐꯨꯜ ꯇꯧꯔꯁꯨꯁꯨꯨ ꯇꯥꯏ ꯇꯥꯔꯗꯗꯤ ꯑꯦꯞ ꯄꯤ ꯁꯥꯞꯄꯀ ꯈꯔ ꯇꯥꯏ ꯅꯠꯇ꯭ꯔꯗꯤ ꯇꯗꯤ
ꯎꯝ
ꯀꯩꯗ ꯍꯃꯤꯅ
ꯑꯩ ꯊꯕꯛ ꯂꯣꯏꯗ ꯉꯥꯏꯔꯤ ꯆꯥꯛꯆꯥ ꯇꯣꯛꯑꯦ ꯊꯕꯛ ꯂꯣꯏꯗ ꯉꯥꯏꯔꯤ ꯅꯪꯗꯤ
ꯑꯩꯁꯨ ꯀꯟ ꯐꯦꯡꯕ ꯀꯩꯀꯥ ꯂꯣꯏ ꯂꯣꯏꯕꯗ ꯉꯥꯏꯔꯦ
ꯎꯝ ꯑꯗꯣ ꯀꯩꯅꯣꯒꯤꯗꯣ ꯑꯩꯈꯣꯏꯃꯤꯁꯟ ꯑꯅꯧꯕ ꯇꯧꯁꯟꯖꯕꯗꯣ
ꯀꯔꯃꯒꯅꯥꯥ ꯌꯨꯒꯔꯥ
ꯎꯝ ꯅꯪ ꯐꯣꯝ ꯊꯥꯖꯤꯟꯕ ꯈꯣꯠꯆꯤꯟꯕꯒꯤ ꯀꯃꯥꯏꯅ ꯄꯥꯎꯅꯤ ꯇꯥꯕ꯭ꯔꯥ
ꯑꯃꯕꯦꯗꯀꯥꯔꯣ ꯀꯔꯝꯕꯅꯣ
ꯑꯝꯝꯕꯦꯀꯅ ꯑꯝꯝꯕꯦꯀꯔꯒ ꯊꯥꯔ ꯑꯣꯏꯣꯏꯗ
ꯑꯣ ꯅꯪꯗꯣꯔꯤꯕ ꯈꯪꯗꯦ ꯏꯟꯀꯝ ꯂꯣꯏꯗ꯭ꯔꯤ
ꯅꯪꯗꯧ ꯃꯥꯟꯁꯨ ꯃꯥꯟꯗ꯭ꯔꯦ ꯑꯗꯨꯒ ꯑꯩ ꯊꯥꯅꯤꯡꯁꯨ ꯊꯥꯁꯨ ꯊꯥꯅꯤꯡꯉꯛꯇ꯭ꯔꯦ ꯇꯁꯨ ꯄꯥꯗ ꯇꯂꯦ ꯊꯥꯕꯗ ꯄꯤꯂ ꯏꯦ
ꯏꯟꯀꯝꯁꯨ ꯑꯗꯨꯝ ꯊꯝꯍꯧꯔꯁꯤꯔꯟꯗ ꯏꯁꯀꯣꯂꯔꯁꯤꯞꯀꯤ ꯊꯥꯖꯩ ꯌꯥꯅꯤ ꯌꯥꯏꯗꯅ
ꯌꯥꯏꯌꯦ ꯌꯥꯏꯌꯦ ꯑꯗꯨꯁꯨ ꯌꯥꯏꯌꯦ ꯍꯌꯦꯡ ꯑꯦꯠꯃꯤꯁꯟ ꯇꯧꯔꯛꯑꯁꯤ ꯑꯗꯨꯁꯨ ꯆꯪꯗꯣꯏꯅꯦ ꯏꯟꯀꯝꯗꯣ
ꯆꯪꯗꯣꯏꯅꯦ ꯑꯦꯁꯤ ꯅꯪ ꯑꯦꯁꯤ ꯑꯦ ꯅꯪꯒꯤ ꯑꯣꯕꯤ ꯁꯤꯁꯨ ꯆꯪꯗꯣꯏꯅꯦ ꯇꯥꯟꯁꯤꯜꯍꯔꯣ
ꯆꯪꯗꫭꯏꯅꯦ ꯑꯗꯨꯕꯨꯗꯤ ꯍꯥꯏꯒ꯭ꯔꯒꯦ ꯑꯗꯨ ꯀꯩꯅꯣꯗꯤ ꯅꯪꯉꯔꯣꯏꯕ ꯍꯧꯖꯤꯛ ꯍꯧꯖꯤꯛꯄꯨꯗꯤ ꯅꯪꯕꯁꯨ ꯌꯥꯏ ꯑꯩꯈꯣꯏꯗ ꯃꯉꯥꯅꯤ ꯃꯨꯛꯇꯪ ꯆꯪꯕꯅꯦ ꯆꯪꯕꯕꯨꯗꯤ ꯌꯥꯝ ꯀꯨꯏ ꯆꯪꯕꯗꯤ ꯑꯣꯏꯗꯕ
ꯗꯦꯠ ꯇꯦꯟ ꯋꯥꯠꯂꯂꯤ ꯀꯩꯅꯣ ꯗꯦꯠ ꯉꯁꯤ ꯊ꯭ꯔꯤ ꯈꯛꯇꯅꯦ
ꯍꯣꯏꯅꯦ ꯑꯗꯨꯕꯨꯗꯤ ꯂꯏꯌꯦꯅꯦ ꯀꯩꯅꯣꯅꯤꯅꯦ ꯂꯥꯏꯛꯇꫭ ꯂꯥꯏꯔꯤꯛꯇꯣ ꯄꯥꯗꯝꯕꯅꯤꯅꯪꯅꯦ ꯄꯥꯗꯝꯕꯅꯤꯅꯅꯦ ꯑꯗ ꯉꯁꯥꯏ ꯏꯌꯥꯝꯕ ꯑꯃꯅ ꯍꯥꯏꯅꯦ ꯀꯩꯅꯣꯝ ꯊꯥꯖꯜꯂꫭꯌꯦ ꯑꯗꯨꯝ ꯃꯤ ꯂꯥꯛꯄꯗ ꯑꯗꯨꯝ ꯌꯦꯡꯉꯨꯆꫭ ꯌꯦ
ꯑꯝꯕꯦꯗꯀꯔꯗꫭ
ꯍꯣꯏ ꯍꯣꯏ ꯃꯤ ꯀꯌꯥꯝ ꯑꯦꯛꯖꯥꯝꯁꯦ ꯃꯅꯤꯄꯨꯔꯗ ꯒꯕꯔꯃꯦꯟ ꯁꯔꯚꯤꯁꯁ ꯇꯧꯅꯤꯡꯕꯒꯤ ꯃꯤ ꯀꯌꯥꯝ ꯂꯥꯛꯏꯁꯦ ꯑꯗꯨꯝ ꯂꯥꯛꯑꯗꯕꯅꯤ ꯑꯦꯝ ꯌꯨꯒꯤꯗꯨ ꯑꯗꯨꯝ ꯌꯦꯡꯉꯨꯆꫭꯌꯦ ꯑꯥ
ꯃꯥꯒꯤ ꯅꯍꯥꯟ ꯍꯥꯏꯔꯛꯑꯦ ꯃꯥꯁꯨ ꯌꯥꯎꯔꯤ ꯃꯥꯁꯨ ꯊꯥꯅꯤ
ꯎꯝ
ꯍꯣꯏ ꯌꫭꯒꯒꯤꯗꯨꯣ ꯀꯃꯥꯏ ꯇꯧꯁꯤ ꯍꯥꯏꯅꯣ
ꯑꯗꯨ ꯑꯦꯠꯃꯤꯁꯟꯗꯣ ꯑꯝꯛꯇꯪ ꯀꯅꯥꯅꫭꯝꯗ ꯍꯪꯁꯤꯕ꯭ꯔꯕ
ꯑꯣꯟꯂꯥꯏꯟꯗ ꯌꯦꯡꯗꫭꯏꯔꯝꯒꯅꯤꯅ ꯅꯠꯇꯕ꯭ꯔꯣ ꯆꯠꯂꯒ ꯍꯪꯗꯣꯏꯔꯣ
ꯅꯠꯇꯦ ꯍꯪꯖꯦ ꯍꯥꯏꯕꯗꯤ ꯚꫭꯠ ꯂꯦꯞꯇꯧꯕ ꯃꯤ ꯑꯃꯗ ꯍꯪꯕꯅ ꯐꯩ
ꯇꯟꯗ꯭ꯔꫭ ꯑꯁ ꯚꫭꯠ ꯊꯥꯗꯕ ꯆꯦꯟꯕ ꯈꫭꯠꯄ ꯃꯨꯛ ꯇꯧꯔꯛꯀꯅꯤ
ꯍꯣꯏ ꯑꯗꯨꯕꯨꯗꯤ
ꯇꯨꯃꯤꯟꯅ ꯇꯧꯔꯁꯤꯔꯥ ꯅꯠꯇ꯭ꯔꯒ ꯍꯟꯗꯛꯇꯨ ꯕꯣꯠ ꯌꯥꯎꯖꯔꯔꯣꯏꯗ꯭ꯔꯃꯤꯅ ꯇꯨꯃꯤꯟꯅ ꯇꯧꯔꯁꯤꯔꯥ ꯑꯗꯨꯒ ꯇꯧꯔꯁꯦꯕ꯭ꯔꯥ
ꯑꯗꯨꯅ ꯐꯠꯇ꯭ꯔꯣ ꯑꯩꯕꯨꯗꯤ ꯌꯥꯝ ꯌꯥꯎꯗꯧ ꯌꯥꯝ ꯇꯜꯂꯦ
ꯑꯩꯁꯨ ꯊꯜꯂꯦ
ꯃꯃꯥꯡꯒꯤꯗꯤ ꯈꯤ
ꯍꯣꯏ ꯈꯤꯔꯦ ꯑꯗꯨꯕꯨꯗꯤ ꯈꯤꯔꯕꯅꯤ
ꯄꯪ ꯉꯥ ꯄꯪ ꯑꯃꯨꯛ ꯂꯦꯞꯅꯤ ꯍꯥꯏꯍꯧꯋꯦ
ꯎꯝ ꯍꯥꯏꯕꯟ ꯑꯗꯣ ꯀꯩꯅꯣ ꯇꯧꯒꯨꯝꯁꯦ ꯊꯔꯠ ꯄꯥꯔꯁꯟ ꯌꯥꯎꯍꯟꯒꯨꯝꯁꯦ ꯋꯥꯔꯤ ꯁꯥꯟꯅꯕꯁꯦ ꯌꯥꯗꯦ ꯃꯊꯪ ꯀꯣꯜ ꯇꯧꯕ ꯌꯥꯗꯦ
ꯍꫭꯏ ꯅꯨꯡꯗꯤꯟ ꯌꯦꯡꯉꯁꯦ ꯑꯣꯐ ꯂꯥꯏꯟ ꯇꯧ ꯌꯥꯖꯕ꯭ꯔ ꯌꯥꯕ꯭ꯔ ꯅꯠꯇ꯭ꯔ ꯑꯣꯟꯂꯥꯏꯟꯗꯧ ꯇꯧꯅꯕ꯭ꯔ ꯃꯤꯈꯩꯁꯦ
ꯀꯔꯝꯕꯅꯣ
ꯃꯤꯁꯟ ꯁꯤꯕꫭ
ꯑꯦꯃꯤꯁꯟ ꯑꯣꯟꯂꯥꯏꯟ ꯇꯧꯗꯧ ꯃꯥꯜꯂꯦ
ꯍꯥꯏꯐꯦꯠ ꯑꯍꯥꯟꯕꯩ ꯒ ꯆꯪꯗꯕ꯭ꯔꯣ
ꯔꯦꯖꯤꯁꯇ꯭ꯔꯦꯁꯟꯁꯦ ꯈꯪꯗꯤꯌꯦ ꯑꯩꯈꯣꯏꯒꯤ ꯎꯝ
ꯑꯦꯝ ꯀꫭꯝ ꯊꯥꯕꯗꯗꯤ ꯑꯦꯝ ꯀꫭꯝ ꯊꯥꯕꯗꯗꯤ ꯆꯪꯗꯕ꯭ꯔ ꯔꯦꯖꯤꯁꯇ꯭ꯔꯦꯁꯟꯖꯦ
ꯔꯦꯖꯤꯁꯇ꯭ꯔꯦꯁꯟ ꯇꯧꯈꯤꯕ
ꯎꯜ ꯗꯤꯞ꯭ꯂꯣꯃꯥ ꯒꯨꯝ
ꯇꯧꯋꯦꯕ ꯔꯦꯖꯤꯁꯇ꯭ꯔꯦꯁꯟ ꯇꯧꯋꯦꯕ ꯃꯥꯏꯒ꯭ꯔꯦꯁꯟꯒ ꯇꯥꯟꯊꯣꯛꯈ꯭ꯔꯤꯗꯨꯗꯤ
ꯑꯗꯨ ꯑꯩꯅ ꯍꯥꯏꯗꯤ ꯗꯤꯄ꯭ꯂꯣꯃꯥꯁꯤꯗꯤ ꯃꯥꯁꯇꯔꯒꯨꯝꯕꯗꯤ ꯅꯠꯇꯦꯗꯅ ꯀꯣꯆꯤꯡ ꯃꯆꯥꯒꯨꯝꯕꯅꯤꯗꯅ ꯍꯥꯏ
ꯎꯝ ꯎꯝ
ꯒꯤ ꯑꯃꯥꯒꯤ ꯑꯣꯏꯕꯩ ꯋꯥꯅꯦ
ꯎꯝ ꯑꯗꯣ ꯑꯩꯈꯣꯏ ꯏꯆꯦ ꯑꯃ ꯂꯩꯌꯦ ꯃꯥꯒꯤꯗꯣ ꯃꯥꯒꯤꯗꯨꯅ ꯃ꯭ꯌꯨꯖꯌꯣꯂꯣꯖꯤ ꯍꯥꯏꯕ꯭ꯔꯣ ꯃ꯭ꯌꯨꯖꯌꯝꯒꯤ ꯇꯝꯕꯗꯣ ꯀꯩ ꯍꯥꯏꯕꯅꯣ
ꯖꯑꯣꯣꯂꯣꯖꯤ ꯑꯣꯏꯔ
ꯑꯗꯨꯒꯤꯗꯨꯣ ꯇꯝꯕꯅꯦꯕ ꯃꯥꯏꯗꯨ ꯏꯟꯇꯔꯟꯒ ꯆꯠꯄꯅꯦꯕ ꯆ ꯌꯦꯟꯅꯤꯔꯣ ꯑꯗꯨꯕꯣ ꯑꯃ ꯇꯪꯉꯣ ꯑꯗꯨꯕꯣ
ꯃꯤꯖꯣꯂꯣꯖꯤ ꯃꯤꯖꯣꯂꯣꯖꯤꯁꯨ ꯑꯃꯈꯛ ꯇꯔꯝꯅꯤ
ꯃꯣꯗ ꯍꯪꯀꯦ
ꯍ ꯍꯁꯇꯦꯁ ꯇꯕ ꯌꯥꯕ ꯅ ꯗꯤ ꯑꯗꯨꯝ ꯑꯣꯟꯂꯥꯏꯟ ꯇꯧꯗꯣꯏꯔꯣ ꯑꯣꯐꯂꯥꯏꯟ ꯇꯧꯗꯣꯏꯔꯣ ꯑꯣ ꯄꯩꯁꯥꯗꯨꯗꯤ ꯇꯔꯨꯛ ꯑꯣꯏꯍꯧꯕꯅꯦ ꯍꯥ
ꯑꯩꯈꯣꯏꯒꯤꯗꯣ ꯍꯥꯟꯅ ꯔꯦꯖꯤꯁꯇ꯭ꯔꯦꯁꯟ ꯇꯧꯔꯦꯗꯅ
ꯎꯝ
ꯍꯥꯟꯅ ꯀꯩꯅꯣ ꯇꯧꯕꯒꯤ ꯑꯗꯣ ꯃꯃꯥꯡꯗ ꯍꯥꯟꯅ ꯑꯦꯝ ꯌꯨ ꯃꯈꯥ ꯇꯧꯔꯛꯄꯈꯩꯗꯤ ꯔꯦꯖꯤꯁꯇ꯭ꯔꯦꯁꯟꯗꯣ ꯑꯃꯨꯛ ꯍꯟꯅ ꯇꯧꯅꯗꯦꯗꯅ
ꯎꯝ ꯎꯝ ꯎꯝ
ꯇꯧꯅꯕ꯭ꯔꯥꯅꯦ ꯇꯧꯔꯝꯗꯧꯗꯤ ꯃꯥꯟꯗ꯭ꯔꯦꯕ ꯔꯦꯖꯤꯁꯇ꯭ꯔꯦꯁꯟꯗꯣ ꯑꯗꯨꯅꯤ
ꯣꯏ ꯑꯦꯖꯥꯗꯨ ꯀꯅꯤ ꯍꯥꯏ
ꯑꯩꯗꯤ ꯑꯦꯛꯖꯥꯝ ꯍꯥꯏꯗꯣꯛꯀꯅꯤꯒ ꯀꯥꯎꯋꯦ
ꯊꯥ ꯨꯝ ꯀ ꯊ ꯇ ꯗꯤ ꯑꯗꯨ ꯈꯪꯗꯦ
ꯑꯗꯣ ꯏꯟꯇꯔꯟ ꯆꯠꯄꯒꯤ ꯋꯥ ꯑꯃ ꯍꯥꯏꯌꯦ ꯅꯪ ꯆꯠꯀꯗ꯭ꯔꯣ
ꯀꯗꯅꯣ
ꯉ ꯍꯥꯏꯔꯝꯃꯤ
ꯀ ꯀꯅꯥ ꯀꯅꯥꯅ
ꯑꯁ ꯇꯦꯞꯆꯥꯅ ꯅꯣꯏ ꯅꯪꯁꯨ ꯆꯠꯀꯅꯤ ꯍꯥꯏ ꯍꯥꯏꯅ
ꯑꯣ ꯑꯃꯗꯔ ꯆꯜꯂꯔꯣꯏꯗꯏ
ꯎꯝ ꯆꯠꯅꯤꯡꯕ꯭ꯔꯥꯒ ꯊꯪꯉꯝꯕꯅꯦ
ꯑꯃ ꯁꯤꯌꯦ ꯄꯥꯝꯒꯤꯅꯗꯨꯅꯦ ꯀꯣꯇꯅ ꯐꯤꯛꯁ ꯑꯣꯏꯔꯣꯏꯗꯕ ꯋꯥꯕꯅ ꯍꯦꯟꯒꯅꯤꯅ ꯑꯗꯨ ꯄꯣꯠꯇꯣ
ꯎꯝ
ꯍꯥꯏꯗꯤ ꯃꯣꯏꯅ ꯁꯔꯠ ꯄꯦꯟꯗꯣ ꯐꯤꯛꯁ ꯑꯣꯏꯗꯦ ꯍꯥꯏꯕꯅꯦꯕ ꯊꯕꯛ ꯌꯥꯝꯃꯗꯤ ꯄꯩꯁꯥ ꯌꯥꯝꯃꯦ ꯊꯕꯛ ꯌꯥꯝꯗ꯭ꯔꯗꯤ ꯄꯩꯁꯥ ꯌꯥꯝꯗꯦ ꯑꯗꯨꯗꯤ ꯋꯥꯔ ꯇꯣꯛꯇ꯭ꯔꯣ
ꯍꯣꯏ
ꯊꯥꯎꯔꯝꯗꯥꯏꯨꯝ ꯄꯤꯕꯗꯤ ꯄꯤꯅꯤ ꯄꯤ ꯂꯩꯕꯗꯤ ꯂꯩ ꯍꯥꯏꯕꯅꯦ
ꯑꯩ ꯁꯨꯝ ꯑꯦꯛꯁꯄꯤꯔꯤꯌꯦꯟꯁꯁꯤ ꯁꯨꯝ ꯆꯠꯅꯤꯡꯕ ꯍꯥꯏꯇꯥꯔꯦ ꯀꯃꯥꯏꯅ ꯇꯧꯅꯣꯒ ꯌꯦꯡꯅꯤꯡꯕ ꯌꯥꯝ ꯀꯨꯏꯗꯕꯁꯨ ꯅꯠꯇꯕꯗꯨ ꯄꯅ
ꯍ ꯆꯪꯒ ꯆꯪꯒꯥ ꯆꯪꯒꯨ ꯆꯪꯒꯥꯗꯅꯦ ꯇꯣꯛꯀꯦ ꯍꯥꯏꯕꯗꯨ ꯅꯨꯡꯉꯥꯏꯔꯣꯏꯌꯦ
ꯍꯣꯏ ꯌꯥꯝ ꯀꯨꯏꯗ꯭ꯔꯁꯨ ꯊꯥ ꯑꯍꯨꯝꯒꯨꯝꯕ ꯁꯨꯝ ꯌꯦꯡꯅꯤꯡꯕ ꯍꯥꯏꯇꯥꯔꯦ ꯐꯤꯜꯗꯨꯗ ꯍꯦꯛ ꯇꯥꯗ꯭ꯔꯤꯗꯅꯀꯣ ꯑꯦꯛꯁꯄꯤꯔꯤꯌꯦꯟꯁꯁꯨ ꯌꯥꯝ ꯂꯩꯇꯕꯃꯤꯅ ꯒꯅꯤꯡꯕꯥꯏꯗ
ꯌ ꯑꯗꯨꯝ ꯆꯥꯡ ꯅꯥꯏꯅ ꯐꯖꯅꯕꯨ ꯇꯧꯕꯤꯔꯗꯤ ꯄꯨꯡ ꯇꯔꯥꯗꯩ ꯃꯔꯤ ꯐꯧꯅ ꯀꯩꯅꯣ ꯍꯥꯏꯌꯨ
ꯀ ꯊꯥꯗꯦ ꯃꯔꯤ ꯋꯥ
ꯎꯝ
ꯀꯌꯥꯝ ꯀꯣꯏꯕ ꯑꯣꯏꯗꯦ ꯑꯗꯨ ꯑꯗꯨꯗꯤ ꯃꯔꯤꯐꯥꯎ ꯑꯣꯏꯔꯗꯤ ꯅꯤꯄꯥꯥꯟꯅꯩ ꯃꯤ ꯇꯔꯨꯠ ꯁꯣꯟꯗ ꯏꯟꯇꯔꯟꯗ
ꯃꯤꯁ ꯑꯩꯈꯣꯏ ꯀ꯭ꯂꯥꯁ ꯐꯝ ꯋꯥꯔꯀꯥꯟꯁꯤꯗ ꯑꯅꯤꯕ ꯄꯔ ꯑꯅꯤ ꯃꯈꯥꯏꯕ ꯐꯝꯕ ꯋꯥꯔꯀꯥꯟꯗ ꯈ꯭ꯔꯣꯛꯀ ꯈꯣꯠꯂꯒꯥꯟꯅ
ꯑꯗꯨꯃ ꯇꯧꯕ ꯑꯗꯨ ꯑꯣꯏꯔꯁꯨ ꯁꯨꯝ ꯏꯟꯇꯔꯟꯒꯨꯝꯕꯗꯣ ꯌꯥꯝ ꯀꯨꯏ ꯀꯨꯏ ꯇꯧꯍꯜꯂꯦ ꯍꯥꯏꯕꯅꯦꯕ ꯊꯕꯛ ꯄꯨꯔꯥ ꯇꯔꯥꯅꯤꯊꯣꯏꯒ ꯇꯈꯟꯕ ꯌꯥꯎꯒꯅꯦ ꯍꯥꯏꯕ
ꯑꯗꯨ ꯇꯝꯕ ꯉꯝꯗꯦ ꯊꯕꯛ ꯌꯥꯝꯌꯥꯝꯃ꯭ꯔꯗꯤ ꯃꯔꯤ ꯍꯦꯟꯅꯁꯤ ꯌꯥꯏ
ꯎꯝ ꯌꯥꯝ ꯊꯦꯡꯕꯗꯤ ꯑꯃꯨꯛ ꯌꯥꯔ
ꯆꯥꯎꯧꯔꯥꯛꯄ ꯍꯥꯏꯕꯅꯤꯗ ꯁꯨꯝ
ꯎꯝ
ꯑꯃꯨꯛ ꯑꯗꯨ ꯇꯧꯔꯗꯤ ꯑꯃꯨꯛ ꯍꯣꯔꯦꯟꯇꯁꯨ ꯂꯩꯇꯦ ꯌꯥꯔꯣꯏ ꯄꯩꯁꯥꯗꯨ ꯃꯔꯤ ꯃꯉꯥ ꯈꯔ ꯄꯤꯔꯗꯣꯗꯤ ꯕꯤꯔꯥꯀꯥꯗ
ꯍ ꯑꯗꯨꯗꯤ ꯄꯩꯁꯥ ꯌꯥꯝꯕꯗꯤ ꯇꯜꯂꯦ
ꯅꯪꯅ ꯄꯩꯁꯥ ꯌꯥꯝꯗꯕꯩꯅꯦ ꯇꯧꯔ ꯋꯥꯔꯒꯅꯦ ꯇꯣꯡꯉꯅꯤ ꯃꯥꯕꯨꯗꯤ ꯌꯦꯡꯉꯨ ꯍꯥꯏꯕꯅꯦ ꯅꯣꯡꯃ ꯆꯂꯣꯒ ꯇꯟꯗ ꯇꯣꯏ
ꯄꯨꯡ ꯀꯌꯥ ꯇꯗꯔꯦ ꯊꯕ ꯇꯧꯔꯤꯃꯦ
ꯒ꯭ꯌꯥꯟ ꯒ꯭ꯌꯥꯟꯗ ꯑꯣ ꯑꯝꯇ ꯑꯝꯇ ꯒ꯭ꯌꯥꯟ ꯇꯥꯗ꯭ꯔꯤꯕꯩꯅꯦꯕ ꯑꯗꯨꯅ ꯁꯨꯝ ꯌꯦꯡꯅꯤꯡꯕꯣ ꯑꯃꯨꯛꯁꯨ
ꯎꯝ ꯃꯣꯏ ꯑꯍꯥꯟꯕ ꯍꯪꯕꯗ ꯅꯨꯡꯁꯤꯌꯦꯒꯨꯝ ꯇꯧꯕ꯭ꯔꯥ ꯈꯣꯠꯄ꯭ꯔꯁꯦ ꯍꯪꯉꯦ ꯃꯣꯏꯁꯦ ꯔꯦꯖꯤꯁꯇꯔ ꯇꯧꯕ ꯈꯣꯠꯄꯅꯤ ꯍꯥꯏꯗꯤ ꯁꯤ ꯑꯦ ꯄꯔꯝꯃꯥꯒꯨꯝ ꯃꯣꯏ ꯑꯗꯨꯗꯣꯏꯅꯤꯗꯅ ꯃꯣꯏꯅ ꯍꯣꯜꯂꯤꯖꯤꯗꯤ ꯁꯤꯐꯝ ꯃꯈꯜ ꯃꯈꯜ ꯃꯌꯥꯝ ꯂꯩꯀꯣ ꯃꯣꯏ ꯍꯣꯜꯂꯤꯁꯤꯅ ꯖꯤ ꯑꯦꯁ ꯇꯤꯒ ꯏꯟꯀꯝ ꯇꯦꯛꯁꯀꯨꯝꯕꯅꯦꯕ ꯑꯗꯨꯒꯨꯝꯕꯗꯤ ꯀꯌꯥ ꯀꯌꯥ ꯄꯥꯛ ꯂꯥꯛꯇꯦ ꯍꯥꯏꯕꯅꯦꯕ ꯊꯕꯛꯁꯦ ꯑꯗꯨꯝ ꯆꯥꯡ ꯅꯥꯏꯅ ꯑꯣꯏꯕꯗꯨ ꯑꯣꯏꯗꯦ ꯑꯗꯨꯅ ꯀꯝꯄꯅꯤꯒꯨꯝꯕ ꯑꯣꯗꯤꯠ ꯀꯨꯝꯕꯁꯦ ꯑꯗꯨꯗꯤ ꯑꯗꯨꯝ ꯂ ꯌꯥꯝꯅꯦꯕ ꯊꯥ ꯈꯨꯗꯤꯡ ꯍꯣꯜꯂꯛꯀꯅꯤꯗꯅ ꯑꯗꯨꯗꯤ
ꯑꯥ
ꯑꯗꯨ ꯃꯣꯏꯗ ꯑꯣꯗꯤꯠ ꯐꯥꯝꯗꯣ ꯗꯥꯏꯔꯦꯛ ꯑꯣꯏꯗꯦ ꯍꯥꯏꯕꯅꯦꯕ ꯑꯗꯨ ꯇꯦꯛꯁꯀꯨꯝꯕ ꯖꯤ ꯑꯦꯁ ꯇꯤ ꯒꯨꯝꯕꯅ ꯍꯣꯠꯄꯅꯤꯅ ꯈꯔ ꯑ ꯄꯁꯥꯗ ꯑꯗꯨꯝ ꯃꯁꯥꯒꯤ ꯃꯤ ꯍꯥꯡꯉꯤꯕ ꯃꯤꯗꯨꯁꯨ ꯗꯥꯏꯔꯦꯛ ꯁꯤꯑꯗꯤ ꯅꯠꯇꯦꯕ ꯁꯤꯑꯗꯅ ꯃꯥꯥꯏ ꯃꯃꯥꯅ ꯑꯣꯏꯔꯒ ꯃꯥꯅ ꯁꯨꯝ ꯄꯩꯁꯥ ꯊꯥꯗꯔꯒ ꯐꯝ ꯃꯣꯏꯅ ꯍꯥꯡꯖꯕꯩ ꯋꯥꯅꯦ ꯃ
ꯑꯣ
ꯃꯁꯥꯃꯛꯁꯨ ꯁꯤꯑꯕꯨꯗꯤ ꯑꯣꯏꯗꯦ ꯍꯣꯏ ꯁꯤꯑꯕꯨꯗꯤ ꯇꯝꯃꯨ ꯑ ꯁꯤꯕꯨꯗꯤ ꯇ ꯃꯣꯔ ꯑꯦꯕꯥ ꯍꯥꯏꯕꯅꯦꯕ ꯐꯥꯎꯔꯛꯇ꯭ꯔꯕ
ꯑꯣ꯫
ꯁꯤꯑꯦꯔ ꯇꯧꯔꯤꯕ ꯊꯕꯛ ꯃꯌꯥꯝꯗꯨꯕꯨꯗꯤ ꯈꯪꯗꯤ ꯈꯪꯕꯒ ꯑꯗꯨ ꯃꫭꯏ ꯃꯥꯅ ꯐꯃꯅ ꯍꯪꯖꯨ ꯍꯟꯗꫭꯛꯆꯕꯩ ꯋꯥꯅꯤ꯫ ꯃꫭꯏꯗꯨ ꯃꯥ ꯑꯍꯥꯟꯕ ꯁꯨꯝ ꯋꯥꯔꯤ ꯁꯥꯟꯅꯕꯗꯨ ꯁꯤꯑꯦꯒꯨꯝꯕ ꯊꯥꯒ ꯇꯕ ꯃꯤ ꯑꯣꯏꯔꯗꯤ ꯍꯦꯟꯅ ꯄꯥꯝꯃꯦ ꯍꯥꯏꯕꯒꯤ ꯃꯑꯣꯡ ꯇꯧꯍꯧꯕ ꯑꯗꯨꯏ꯫ ꯇꯅ ꯑꯦꯛꯁꯄꯤꯔꯤꯌꯦꯟꯁ ꯀꯌꯥ ꯫
ꯑꯥ
ꯍꫭꯏꯌꯦ꯫ ꯌꯦꯡꯁꯤ ꯄꯤꯕꯨꯗꯤ ꯄꯤꯔꯛꯀꯅꯤ ꯊꯕꯛꯄꯨꯗꯤ ꯑꯗꯨꯝ ꯂꯩꯔꯝꯒꯅꯤ꯫ ꯄꯩꯁꯥꯕꯨ ꯌꯥꯝꯗꯦ ꯍꯥꯏꯕꯩ ꯋꯥꯅꯤ꯫
ꯍꯣꯏꯅꯦ ꯄꯩꯁꯥ ꯌꯥꯝꯗꯗꯤ ꯋꯥ ꯇꯣꯛꯄꯗꯤ ꯇꯜꯂꯤꯅꯦ꯫
ꯑꯥ ꯍꯥꯥꯏꯗꯤ ꯑꯃꯨꯛ ꯔꯦꯟ ꯇꯥꯁꯨ ꯂꯩꯔꯛꯇꫭꯏꯅꯤ ꯌꯦꯡꯑꫭ ꯑꯈꫭꯏꯁꯤ ꯑꯦꯝꯌꯨ ꯫ ꯍꯥꯏꯁꯦ ꯒꯥꯔꯤ ꯃꯆꯥ ꯂꯩꯗꯤ ꯐꯕ꯫
ꯍꯣꯏ꯫ ꯌꯦꯡꯉꯁꯦ ꯑꯗꯨꯗꯤ꯫
ꯅꯣꯢꯗꯤ ꯗꯤꯄꯂꯣꯃꯥꯥ ꯂꯣꯢꯔꯦꯅ ꯑꯩ ꯑꯝꯇ ꯍꯪꯉꯣ
ꯍꯪꯒꯦ ꯑꯩ ꯆꯦ ꯆꯦꯗ ꯑꯝꯇ꯫
ꯎꯝ ꯍꯪꯉꯣ ꯑꯝꯇ
ꯑꯣꯀꯦ꯫
ꯅꯪ ꯀꯔꯝꯀꯥꯟ ꯂꯥꯛꯇꯣꯔꯤꯅꯣ
ꯑꯩ꯫
ꯎꯝ
ꯑꯩꯁꯦ ꯈꯪꯗꯦ ꯈꯪꯗꯦ꯫
ꯌꯨꯝ ꯂꯩꯕ ꯅꯨꯡꯉꯥꯏꯔꯕ
ꯅꯨꯡꯉꯥꯏꯇ꯭ꯔꯗꯤ ꯀꯩꯅꯣꯅꯦ ꯅꯪ ꯂꯥꯛꯑꯕꯣ
ꯂꯥꯛꯇ꯭ꯔꯤꯗ ꯑꯩ ꯌꯨꯝ ꯂꯩ꯫
ꯑ ꯌꯨꯝ ꯂꯩꯏꯕꯁꯦ ꯈꯪꯗꯦ ꯅꯨꯡꯉꯥꯏ ꯅꯨꯡꯉꯥꯏꯇ꯭ꯔꯦ ꯈꯪꯗꯦꯗ꯫
ꯁꯤ ꯃꯇꯣꯝ ꯀꯛꯇꯥꯏꯅꯦ꯫
ꯑꯥꯎ ꯑꯥꯎ
ꯈꯪꯗꯦ ꯌꯨꯝ ꯂꯩꯕꯁꯨ ꯅꯨꯡꯉꯥꯏꯔ ꯅꯨꯡꯉꯥꯏꯇ꯭ꯔꯤꯔ ꯑꯩ꯫ ꯅꯨꯡꯉꯥꯏꯇꯦ ꯍꯥꯏꯕꯁꯨ ꯌꯥꯔꯣꯏ ꯑꯗꯣ ꯅꯥꯇꯣꯟꯒꯨꯝꯕ ꯐꯨꯟꯕꯩ ꯍꯥꯏꯔꯗꯤ ꯑꯥ ꯂꯩꯕꯅ ꯅꯨꯡꯉꯥꯏ꯫ ꯑꯥꯗ ꯀꯌꯥ ꯐꯨꯟꯗꯦꯕ ꯑꯩ꯫
ꯎꯝ
ꯑꯈꯣꯏꯕꯥꯆꯧꯒꯤ ꯃꯦꯖꯤꯛꯁꯦ ꯉꯪꯈꯠꯂꯛꯑꯦ ꯀꯩꯗꯧꯔꯝꯃꯣ ꯑꯁꯤꯅ꯫ ꯉꯥꯎꯔꯕ ꯀꯩꯅꯣꯝ ꯇꯧꯔꯦ
ꯀꯩ ꯍꯦꯟꯖꯥꯡ ꯆꯥꯔꯕ꯫
ꯇꯥꯕ꯭ꯔꯥ꯫
ꯇꯥꯢꯌꯦ ꯇꯥꯏꯌꯦ꯫
ꯌꯥꯝ ꯍꯧꯕꯩ ꯇꯥꯏꯞ ꯇꯧꯕ꯭ꯔꯥ꯫
ꯍꯧꯗꯦꯗ ꯑꯦ ꯈꯔꯕꯨꯗꯤ ꯃꯈꯣꯟ ꯇꯥꯢ ꯑꯗꯨꯒ ꯌꯥꯝ
ꯀꯥꯟꯅ ꯍꯧꯕꯩ ꯇꯥꯏꯞ ꯇꯧꯑꯦ ꯑꯩꯅ ꯑꯩꯉꯣꯟꯗꯗꯤ꯫
ꯐꯔꯦ-ꯐꯔꯦ ꯑꯗꯨꯗꯤ ꯑꯃꯨꯛ ꯊꯝꯃꯒꯦ꯫
ꯎꯝ ꯅ ꯑ꯫
ꯑꯗꯨꯒ ꯑꯃꯨꯛ ꯇꯧꯔꯛꯀꯦ꯫
ꯎꯝ ꯎꯝ
ꯍꯣꯢ ꯍꯣꯏ ꯊꯝꯃꯒꯦꯀꯣ
ꯎꯝ